ꯑꯗꯣ
ꯍ
ꯍꯜꯂꯣ
ꯇꯕ꯭ꯔꯣ
ꯇꯥꯏ
ꯀꯟꯅꯥ ꯉꯥꯡꯉꯣ
ꯀꯩꯗꯧꯔꯤꯅꯣ
ꯁꯨꯝ ꯂꯩꯔꯝꯕꯅꯦꯗꯥ
ꯆꯥꯛ ꯆꯥꯔꯕꯣ
ꯎꯝ ꯆꯥꯔꯦ
ꯀꯩ ꯌꯦꯟꯖꯥꯡ ꯆꯥꯔꯒꯦ
ꯁꯧꯒꯔꯤ ꯆꯥꯏ
ꯑꯩꯁ ꯑꯍꯥꯎꯕꯅꯤꯅꯦ ꯑꯗꯨꯗꯤ
ꯑꯥ ꯌꯥꯝ ꯍꯥꯥꯎꯏ ꯅꯥꯪꯗꯤ
ꯆꯥꯗ꯭ꯔꯤꯗ ꯑꯩꯗꯤ ꯆꯥꯛ ꯊꯣꯡ ꯂꯣꯏꯕꯗ ꯉꯥꯏꯔꯤꯗ
ꯅꯪꯅ ꯊꯣꯡꯕ꯭ꯔꯣ
ꯑꯩꯅ ꯊꯣꯡꯉꯦ
ꯔꯦꯟꯠ ꯇꯥ ꯂꯥꯏꯕ꯭ꯔꯣ ꯅꯪ
ꯂꯩꯇꯦꯗ ꯌꯨꯝꯗ ꯂꯩꯌꯦ
ꯏꯁ ꯁꯀ꯭ꯔꯒꯤ ꯊꯦꯡꯅ ꯊꯣꯡꯕꯗꯨꯗꯤ
ꯑ ꯆꯥꯛꯇꯣ ꯑꯩꯒ ꯑꯩꯈꯣꯏ ꯏꯅꯥꯎꯄꯥꯒꯇꯪ ꯉꯥꯏꯍꯧꯕ ꯑꯩꯈꯣꯏ ꯕꯕꯥꯒ ꯃꯃꯥꯒꯗꯣ ꯊꯕꯛ ꯆꯠꯈ꯭ꯔꯕ ꯑꯗꯨꯒꯤ
ꯎꯝ
ꯅꯪ ꯗꯤ ꯔꯦꯟꯇ ꯂꯩꯕ꯭ꯔꯣ ꯇꯥꯗ꯭ꯔꯣ ꯇꯥꯗ꯭ꯔꯕꯣ ꯇꯥꯗ꯭ꯔꯕꯣ ꯇꯥꯔꯕꯣ ꯍꯂꯣ